ꯇꯔꯂ ꯅꯪ ꯅꯅꯤꯦꯅ
ꯑꯆꯥ ꯑꯗꯨꯠꯇꯦ ꯑꯗꯨꯕꯨꯗꯤ ꯅꯪꯅ ꯅꯨꯡꯉꯥꯏꯇꯕꯗꯤ ꯂꯩꯕ ꯅꯨꯡꯉꯥꯏꯕꯗ ꯂꯩꯔꯛꯄꯩꯅꯤꯗ
ꯌꯦ ꯇ
ꯅꯦꯠꯁꯤ ꯀꯌꯥ ꯌꯧ꯭ꯔꯕꯗꯅꯣ ꯁꯤꯛꯁ ꯊꯥꯔꯇꯤ ꯋꯥꯟ ꯑ
ꯑ ꯄꯨꯡ ꯀꯌꯥ ꯆꯁꯦꯗ
ꯄꯨꯡꯁꯤ ꯀꯩꯅꯣ
ꯇꯔꯦ ꯇꯗꯤ ꯇꯔꯦ ꯀꯔꯤ ꯀꯔꯤ
ꯑꯗꯨꯒ ꯆꯠꯂꯒ ꯑꯗꯨꯝ ꯑꯩꯒꯤ ꯗ꯭ꯔꯦꯁ ꯀꯩꯀꯩ ꯍꯣꯡꯗꯣꯛꯑꯒ ꯑꯗꯨꯝ ꯂꯥꯛꯄ ꯌꯥꯏꯗꯅ
ꯎꯝ
ꯆꯥꯛꯇꯨ ꯅꯪ ꯆꯥꯅꯤꯡꯉꯤꯗꯨꯁꯨ ꯑꯥꯗꯔ ꯑꯗꯨꯝ ꯆꯥꯕ ꯌꯥꯔꯦ ꯅꯪ ꯆꯠꯅꯤꯡꯉꯦꯗꯨꯒ ꯍꯥꯏꯔꯗꯤ
ꯆꯥꯛ ꯏꯁꯤꯡ ꯌꯥꯝꯕꯅꯤ ꯅꯠꯇꯦ ꯆꯥꯛ ꯆꯅ ꯍꯥꯟꯅ ꯁꯃꯔꯦ ꯌꯥꯅ ꯌꯥꯅꯦ
ꯅꯪ ꯆꯥꯅꯤꯡꯉꯤꯗ ꯑꯗꯨꯝ ꯆꯥꯕ ꯌꯥꯔꯦꯕ ꯑꯥ
ꯐꯂ ꯇ ꯀ ꯐꯣꯟꯠꯇꯔꯣ ꯅꯕꯨ
ꯕꯣꯁꯅ
ꯣꯁꯅꯦ ꯑꯩꯒꯤ ꯀꯩꯅ
ꯀꯩꯅꯣ ꯂꯣꯡꯒꯗ꯭ꯔꯣꯁꯤ ꯃꯥꯁꯦ
ꯔꯅꯦ
ꯂꯣꯟꯅꯕ ꯀꯔꯝ ꯀ
ꯎꯝ
ꯀꯔꯝ ꯀꯥꯟꯨꯣꯡ ꯅꯠꯇꯦ ꯐ ꯅꯠꯇꯦ ꯂꯍꯣꯡꯒꯗ ꯂꯨꯣꯡꯉꯅ
ꯆꯇ ꯊ ꯍ ꯍꯕ ꯇ
ꯁ ꯋꯥꯔꯤ ꯏꯗꯤꯦ
ꯑꯉ
ꯁꯤꯇꯤꯕ ꯇꯥꯇ ꯅꯕ
ꯎꯝ
ꯖꯨꯟ ꯅꯖꯤꯁ ꯨꯂꯥꯏ ꯑꯒꯁ ꯁꯦꯞꯇꯦꯝꯕꯔ ꯊ ꯊꯥꯅꯤꯃꯨꯛꯇꯉꯥꯏꯔꯦꯅꯦ ꯑꯅꯤꯃꯛ
ꯔ
ꯌꯥꯔ‌ꯦ ꯁꯥꯏꯔ ꯅꯨꯀ‌ꯣ ꯃꯥꯏ ꯅꯨꯄꯤꯗꯣ ꯑꯁ‌ꯦꯡꯝꯕꯗ ꯃꯁꯛ ꯐꯖꯕ꯭ꯔꯣ
ꯐꯖꯕꯅꯤ ꯑꯗꯥꯁꯨ ꯊꯤꯒꯗꯕꯅꯤ
ꯑꯩꯅ ꯑꯣꯖꯥ ꯅꯨꯡꯖꯥ ꯑꯣꯏꯔꯤ ꯈꯣꯠꯂꯤ ꯍꯥꯏꯕ ꯑꯗꯨꯕꯨ ꯑꯣꯏꯔꯤꯕ ꯖꯠꯂꯣ
ꯎꯝ
ꯀꯃꯥꯏꯅ ꯇꯧꯒꯦ ꯃꯤꯗꯣ ꯃꯤꯗꯣ ꯀꯥꯅꯤꯡ ꯆꯨꯕ ꯃꯤꯔ ꯑꯐꯕ ꯃꯤꯔꯥ ꯊꯕꯛ ꯁꯨꯅꯤꯡꯗꯕ ꯃꯤꯔ ꯑꯇꯟꯕ ꯃꯤꯔꯥ
ꯈꯪꯗꯦ ꯅꯪ ꯑꯃꯇ ꯆꯠꯂꯤ ꯌꯦꯡꯉꯨꯔ‌ꯣ ꯑꯗꯨꯗꯤ
ꯅ‌ꯣꯏ ꯕ‌ꯣꯁꯅꯤ ꯍꯥꯏꯔꯒ ꯑꯗꯨꯕꯥꯎ ꯈꯪꯗꯥꯕ
ꯇꯅꯣ
ꯑꯩꯅ ꯍꯥꯏꯗꯤ ꯅꯣꯏ ꯕꯣꯁꯅꯤꯅ ꯕꯣꯁꯅꯤ ꯂꯣꯏ ꯍꯥꯏꯔꯝꯒꯅꯤꯗ ꯅꯉꯣꯟꯗ ꯍꯪꯕꯩ ꯋꯥꯅꯤꯗ
ꯑꯝꯇ ꯍꯪꯉꯧꯕ ꯅꯪꯉꯨꯧꯕ
ꯅꯪ ꯅꯪ ꯃꯤ ꯇꯔꯗꯤ ꯀꯤꯔ ꯆꯦꯟꯈ꯭ꯔꯦ ꯕꯣꯁ ꯀꯤꯔ ꯆꯦꯟꯈ꯭ꯔꯦ ꯅꯪꯅ ꯑꯗꯨꯝ ꯍꯨꯟꯗ‌ꯣꯛ ꯍꯨꯟꯗ‌ꯣꯛ ꯄꯤꯔ ꯊꯝꯕꯤꯔꯃꯦ
ꯀ
ꯁꯥꯎꯗꯤ ꯁꯥꯎꯗꯤꯅꯁꯨ ꯍꯨꯟꯗꯣꯛ ꯑꯝꯃꯦ ꯀꯅꯥ ꯀꯅꯥꯅ‌ꯣ ꯄꯨꯡꯍꯨꯟ ꯍꯨꯟꯗ‌ꯣꯛꯄꯤꯔꯝꯃ‌ꯦꯗ ꯃꯤ ꯃꯌꯥꯝ ꯑꯃꯥ ꯑꯁꯃ ꯍꯥꯏꯕꯔ ꯑꯃ ꯅꯥꯏ ꯑꯗꯨꯗꯅꯁꯨ
ꯁꯤꯁ ꯄꯥꯃꯟꯗ ꯍꯨꯟꯗꯣꯛꯑꯝꯃꯤꯕ ꯅꯠꯇ꯭ꯔꯥ
ꯁꯤꯁ
ꯁꯤꯁ ꯃꯤ ꯑꯃꯥ
ꯑꯗꯣ
ꯆꯈ꯭ꯔꯦꯕ ꯍꯥ
ꯆꯍꯤ ꯑꯍꯨꯝ ꯂꯩꯈꯤꯗꯣꯔꯤ ꯑꯩ ꯇꯅꯤꯄꯅꯤ ꯈꯗꯤ ꯔꯤ ꯎꯔ
ꯄꯤ ꯖꯤ ꯇꯧꯔꯤꯗ
ꯑ ꯑꯣꯏ ꯕꯦꯡ ꯊ ꯈꯣꯂꯦꯅ ꯍꯥꯏꯈꯤꯅ ꯁ ꯍꯣ ꯀꯨꯏꯅ ꯂꯩꯟ ꯁꯨꯝ ꯄꯩꯁꯥ ꯐꯦ ꯑꯗꯨꯕꯨ ꯌꯦꯡꯉ ꯇꯧꯔꯦ ꯑ ꯊ ꯅꯅꯒꯟꯔꯅꯦ ꯁꯅꯤ
ꯀꯔꯤ ꯍꯥꯏꯕ ꯑꯗꯨꯗ ꯀꯔꯤ ꯍꯥꯏꯕ ꯑꯗꯨ ꯅꯨꯄꯤꯗꯨꯒꯤ ꯂꯝꯗꯣ ꯍꯥ ꯀꯔꯤ ꯍꯥꯏꯕ ꯑꯗꯨ ꯄꯗꯤ ꯂꯝꯗꯣ ꯀꯥꯎꯈꯔꯦ ꯁꯨꯝ ꯀꯩꯔꯥꯎ ꯀꯩꯅꯣꯝ ꯍꯥꯏꯁꯤꯅꯦ
ꯁꯥꯕꯤ
ꯈꯦꯇ꯭ꯔꯤꯗꯩ ꯍꯧꯗꯗꯤ ꯌꯥꯗ ꯅꯠꯇꯕ ꯑꯃ ꯂꯣꯡꯗꯦ ꯂꯨꯍꯕ ꯅꯨꯃꯤꯠꯇꯗ ꯂꯥꯛꯑꯣꯗ꯭ꯔꯅ ꯐꯣꯟ ꯇꯧꯔꯛꯏꯅꯦ ꯍꯥꯏꯕ ꯑꯁꯃꯥ ꯍꯥꯏꯕ꯭ꯔꯥ ꯀꯩꯅꯣ
ꯀꯅꯥ
ꯑꯁ ꯍꯣꯏ ꯅꯪꯒ ꯋꯥꯔꯤ ꯁꯥꯟꯅꯕꯗꯦ
ꯑꯦ
ꯍꯣꯏ ꯀ ꯀꯌꯥꯁ ꯀ
ꯀ
ꯑꯗꯨ ꯅꯠꯇ꯭ꯔꯣ ꯅꯪꯅ ꯂꯧꯔꯅꯤ ꯀꯥꯏꯅ ꯇꯧꯔꯝꯅꯤꯅ ꯍꯥꯏꯕꯗꯣ
ꯃꯅ ꯊꯤ ꯍꯥꯏ
ꯍꯣꯏ ꯁꯨꯝ ꯂꯋꯥꯏꯔꯣꯝꯒꯤ ꯍꯥꯏꯒꯗ꯭ꯔꯥ ꯀꯔꯤꯅꯣ ꯅꯨꯄꯤꯁꯤ ꯀꯩ ꯍꯥꯏꯅꯤ ꯍꯣꯏ
ꯍ ꯍ ꯊ
ꯃꯥꯇꯝꯕꯨꯗꯤ ꯂꯩ ꯑꯗꯨꯑꯣꯏ ꯇꯥꯔꯒꯁꯨ ꯍꯦꯟꯅ ꯊꯦꯡꯗꯣꯛꯈ꯭ꯔꯅꯤ ꯍꯦꯟꯅ ꯅꯪꯍꯧꯔꯣꯏꯗꯕꯊ ꯇꯧꯕꯁꯨ ꯂꯩꯔꯦꯕ
ꯌꯥꯝ ꯅꯨꯡꯁꯤ ꯅꯨꯡꯁꯤ
ꯍꯥ ꯈꫭꯟ ꯇꯥꯈꯤꯗ꯭ꯔꯦ ꯑꯃꯨꯛꯀꯛ ꯍꯂꯣ ꯇꯥꯔꯁꯤ ꯍꯣꯟꯁꯤ ꯇꯥꯈꯤꯗ꯭ꯔꯦ ꯃꯤꯅ ꯇꯔꯦꯠꯠꯇ ꯍꯂꯣ ꯍꯂꯣ ꯍꯜꯂꯣ ꯇꯥꯔꯔꯕꯣ
ꯇꯔꯦ ꯇꯥꯔꯦ
ꯎꯝ ꯇꯔꯦ ꯇꯔꯦ
ꯐꯖꯕꯅ ꯃꯌꯥꯝꯒꯤ ꯅꯨꯡꯁꯤꯕꯅ ꯑꯩꯒꯤ ꯍꯥꯏꯕꯗꯨ ꯑꯃ ꯂꯩ ꯑꯗꯨꯗꯨꯅ ꯑꯩꯗꯤ ꯅꯨꯡꯁꯤꯕ ꯆꯠꯈ꯭ꯔꯕꯅꯤꯅ ꯑꯩꯗꯤ ꯍꯧꯖꯤꯛꯇꯤ ꯂꯩꯔꯔꯣꯏꯕ ꯂꯨꯍꫭꯡꯕ ꯑꯈꫭꯏ ꯀꯥꯎꯅꯨ ꯇꯝꯗꯩ ꯍꯥꯏꯒꯦ ꯑꯩꯗꯤ ꯀꯩꯅꯣꯅꯤ ꯑꯩꯒꯤ ꯅꯨꯡꯁꯤꯕ ꯆꯠꯈ꯭ꯔꯗꯤ ꯑꯩ ꯀꯗꯥꯏꯗꯒꯤ ꯑꯇꯣꯞꯄ ꯑꯃꯄꯕ ꯌꯥꯝ ꯅꯠꯇꯦ ꯍꯥꯏꯈ꯭ꯔꯦꯕ ꯑꯩꯅ ꯑꯗꯨꯅ ꯌꯥꯔꯣꯏꯕ
ꯑꯩ ꯂꯩꯍꯧꯔꯦ
ꯑꯁ ꯀꯔꯥꯏ ꯕꯔꯣꯀꯟ ꯅꯣꯗ ꯑꯃ ꯆꯠꯈꯤꯅꯤ ꯇꯔꯥ ꯂꯥꯛꯏ ꯑꯅꯤ ꯆ ꯀꯨꯟ ꯂꯥꯛꯑꯗꯣ
ꯁꯤ
ꯃꯣꯏꯅ ꯍꯥꯏꯕꯗꯨ ꯇꯧ ꯄꯨꯔꯥ ꯖꯣꯝ ꯖꯣꯝ ꯖꯣꯝ ꯖꯣꯝ ꯖꯣꯝ ꯍꯩꯒꯨꯝ ꯂꯩꯒꯨꯝ ꯍꯩꯒꯨꯝ ꯂꯩꯒꯨꯝ ꯍꯩꯒꯨꯝ ꯂꯩꯒꯨꯝ ꯁꯦꯝ ꯁꯦꯝ ꯍꯩꯅꯧ ꯂꯥꯛꯅꯧ ꯆꯠꯈꯤ ꯀꯩꯅꯣ ꯂꯥꯛꯏ ꯀꯣꯝꯂꯥ ꯂꯥꯛꯑꯦ ꯑꯗꯨꯅꯁ ꯃꯥꯥꯟ
ꯁꯦ
ꯁꯤꯡꯊꯥꯅꯤꯡꯉꯥꯏ ꯂꯩꯇꯅ ꯑꯗꯨꯝ ꯂꯥꯛꯀꯅꯤ
ꯁꯦꯝ ꯀꯣꯝꯂꯥꯗꯨ ꯆꯥꯊꯣꯛꯑ ꯊꯥꯗꯣꯛꯈꯤꯕꯅꯦꯕ
ꯀꯥꯏꯅ ꯅꯣꯏꯒꯤꯅꯠꯇꯧ ꯇꯧꯗꯤ ꯌꯥꯔꯦ ꯐꯔꯦ ꯑꯩ ꯀꯔꯤꯝ ꯀꯥꯏꯗꯦ ꯅꯣꯏ ꯑꯄꯥꯝꯕꯅꯤ ꯆꯠꯆꯀꯣ ꯑꯗꯨꯕꯨ ꯀꯣꯟꯅ ꯅꯤꯡꯉꯝꯗꯕꯗꯤ ꯂꯥꯛꯀꯅꯤ ꯑꯗꯨ ꯃꯇꯝꯗꯨꯗ ꯑꯁꯉꯥꯟꯗ ꯀꯔꯤꯝ ꯋꯥꯠꯅ ꯍꯥꯏꯔꯛꯀꯔꯣꯏ ꯑꯩ ꯃꯥꯒꯤ ꯑꯩ ꯑꯗꯨꯝ ꯍꯥꯏꯌꯦ ꯅꯣꯏꯅ ꯆꯠꯅꯤꯡꯕ ꯆꯠꯆꯈꯣ ꯕꯠ ꯑꯗꯨꯒ ꯑꯩꯉꯣꯟꯗ ꯀꯣꯟꯅ ꯅꯣꯏ ꯅꯨꯡꯉꯥꯏꯇꯕꯗꯤ ꯊꯝꯃꯛꯀꯅꯨ ꯑꯩ ꯑꯗꯨꯝ ꯍꯥꯏ ꯑꯗꯨ ꯑꯗꯨꯝ ꯍꯥꯏꯔꯝꯃꯦ ꯑꯩꯗꯤ ꯐꯣꯡ ꯐꯣꯡ ꯍꯥꯏ ꯅꯪ ꯏꯒꯣ ꯌꯥꯝꯋꯥꯡꯉꯦ ꯍꯥꯏꯔꯒ ꯏꯒꯣ ꯋꯥꯡꯕ ꯅꯠꯇꯦ ꯁꯤꯒꯤ ꯄꯣꯠꯁꯤꯗꯤ ꯇꯉꯟꯒꯤ ꯑꯣꯏꯕ ꯄꯣꯠꯅꯤ ꯅꯣꯏ ꯈꯪꯉꯛꯀꯅꯤ ꯍꯥꯏꯅ ꯍꯥꯏꯌꯦ ꯏꯒꯣ ꯌꯥꯝ ꯋꯥꯡꯃꯜꯂꯦ ꯑꯗꯨ ꯇꯧꯏꯤ ꯅꯪ ꯇꯧꯏ ꯌꯥꯝ ꯋꯥꯡꯈꯠꯂꯤ ꯑꯗꯨ ꯇꯧꯋꯦ ꯁꯥꯎꯈꯤꯁꯦ
ꯁꯦꯡꯗꯣꯛꯅꯈꯤꯕꯅꯗꯤ ꯐꯩ ꯑꯃꯔꯣꯝꯗ
ꯎꯝ
ꯁꯦꯡꯗꯣꯛꯅꯔꯒ ꯂꯣꯏꯅ ꯀꯩꯅꯣ ꯇꯧꯈꯤꯕꯗꯤ ꯐꯩꯌꯦꯕ
ꯎꯝ
ꯋꯥꯔꯤꯁꯦ ꯐꯥꯗꯤ ꯐꯥꯗꯧꯔꯦ ꯇꯛꯂꯥꯎꯅ ꯐꯤꯛꯁꯇ ꯆꯠꯅꯤꯡꯉꯤꯔꯕ ꯅꯪꯒꯤꯁꯦ
ꯑꯣꯏꯃꯦ ꯐꯠꯇ꯭ꯔꯗꯤ ꯀꯩꯗꯧꯅꯤ
ꯅꯪꯅ ꯀꯛꯇꯣꯏꯔ ꯑꯩꯅ ꯀꯛꯇꯣꯏꯔꯣ
ꯄꯨꯡꯁꯤ ꯇꯔꯦꯠ ꯃꯤꯅꯠ ꯑꯅꯤꯗꯤ ꯆꯠꯂꯦ ꯃꯣꯏ ꯍꯜꯂꯛꯄꯗꯤ ꯍꯜꯂꯛꯑꯅꯤ ꯇꯔꯦꯠ ꯃꯤꯅꯠ ꯑꯅꯤ ꯃꯤꯅꯠ ꯁꯤꯗꯩ ꯑꯗꯨꯝ ꯊꯧꯗꯣꯛꯈ꯭ꯔꯁꯤ ꯁꯤ ꯇꯔꯦꯠ ꯃꯤꯅꯠ ꯑꯍꯨꯝ ꯃꯔꯤ ꯃꯉꯥ ꯆꯠꯄ ꯁ꯭ꯋꯥꯏꯗꯣ ꯇꯔꯦꯠ ꯃꯤꯅꯤꯠ ꯃꯉꯥꯃꯨꯛ ꯆꯠꯄ ꯁꯨꯋꯥꯏꯗ ꯆꯠꯈ꯭ꯔꯁꯦꯕ ꯊꯧꯗꯣꯛꯈ꯭ꯔꯁꯤ ꯒꯥꯔꯤ ꯇꯔꯦꯠ ꯃꯤꯅꯠ ꯑꯁꯤ ꯑꯅꯤ ꯆꯠꯂꯡꯂꯦꯗꯅ ꯑꯍꯨꯝ ꯃꯔꯤ
ꯁꯦꯀꯦꯟ ꯌꯥꯝ ꯗꯦ ꯁꯦꯀꯦꯟ ꯑꯍꯨꯝ ꯑꯅꯤ ꯑꯃ ꯀꯛꯑꯣ ꯌꯥꯔꯦ ꯀꯛꯑꯣ ꯀꯛꯑꯣ